ꯆꯥꯛ ꯆꯥꯔꯤ ꯑꯩ ꯀꯔꯤꯔꯀꯣ ꯁꯤ ꯅꯨꯄꯤꯁꯦ꯫
ꯀꯔꯤ ꯌꯦꯟꯗꯪ
ꯋꯥ ꯅꯆꯦ ꯈꯣꯏꯗ ꯂꯥꯛꯑꯒ ꯀꯔꯤꯔꯒ ꯆꯥꯑꯦ ꯂꯣꯏ ꯄꯥꯟ
ꯐꯥꯔꯁꯗ ꯅꯪ ꯀꯣꯜ ꯅꯪꯒꯤ ꯀꯣꯜ ꯇꯧꯕꯗ ꯑꯩꯒꯤ ꯖꯦꯔꯣ ꯆꯠꯈ꯭ꯔꯦ ꯀꯔꯤ ꯇꯧꯒꯦꯔꯀꯣ ꯑꯃꯨꯛꯀ꯫
ꯑꯗꯨꯝ ꯀꯣꯜ ꯇꯧꯔꯛꯏ ꯌꯥꯝ ꯐꯕꯅꯦ ꯁꯤꯁꯦ꯫
ꯅꯨꯡꯇꯤꯒꯤ ꯇꯧꯒꯦꯔꫭ꯫
ꯇꯧꯔꯛꯑꯣ ꯑꯈꯣꯏꯗꯤ ꯀꯣꯜ ꯇꯧꯕ ꯌꯥꯗ꯭ꯔꯦ ꯔꯤꯁꯤꯞ ꯇꯧꯕꯤꯒꯦ ꯑꯗꯨꯝ꯫
ꯎꯝ꯫ ꯅꯨꯉꯥꯏꯔꯒ ꯂꯩꯕ꯭ꯔꯣ꯫
ꯅꯨꯡꯉꯥꯏꯔꯒ ꯂꯩꯅꯤꯁꯦ ꯑꯩꯈꯣꯏꯗꯤ ꯀ꯭ꯔꯤ ꯎꯄꯥꯏ ꯂꯩ꯫
ꯀ꯭ꯔꯤ-ꯀ꯭ꯔꯤ ꯊꯄꯛ ꯇꯧꯔꯒ ꯂꯩꯕ꯭ꯔꯣ꯫
ꯇꯨꯝꯃ ꯆꯥꯕ꯫ ꯅꯆꯦ ꯏꯕꯥꯅꯤꯁꯦ ꯑꯗꯨꯗꯒꯤ
ꯋꯥ ꯉꯥꯡꯕ ꯌꯥꯕ꯭ꯔꯣ꯫
ꯈꯪꯗꯦ ꯑꯗꯨꯕꯨꯗꯤ꯫ ꯆꯛ ꯆꯥꯈ꯭ꯔꯕ꯭ꯔꫭ ꯫ ꯎꯝ ꯅꯍꯥꯡꯒꯅꯦ ꯃꯤ ꯆꯥꯛ ꯆꯥꯔꯤꯉꯩꯗ꯫ ꯀ꯭ꯔꯤ ꯏꯁꯥꯡ ꯆꯥꯕ꯭ꯔꯥ꯫
ꯊꯥꯔꯣꯏ ꯀ ꯎꯠꯁꯣꯏ ꯒ ꯑꯥꯂꯨ꯫
ꯆꯥꯛ ꯆꯥꯔꯤꯌꯦ ꯃꯣꯏ ꯑꯩꯈꯣꯏ ꯑꯦꯅꯤ ꯑꯃꯨꯛ ꯇꯥꯔꯦ ꯍꯧꯖꯤꯛ꯫ ꯑꯩꯗꯤ ꯆꯥꯕ ꯂꯣꯏꯔꯦ ꯑꯗꯣ ꯆꯥꯅꯤꯡꯗꯕ ꯁꯤꯡꯖꯨ ꯆꯥꯔꯒ ꯂꯩꯥꯑꯦ꯫ ꯑꯩꯅ ꯃꯦꯠꯄꯤꯕ꯫
ꯅꯪꯒꯤ ꯃꯣꯔꯣꯛ ꯈꯔꯥ ꯃꯣꯔꯣꯛ ꯈꯔꯥ ꯂꯦꯝꯕꯗꯣ ꯑ ꯑꯗꯨ ꯑꯃꯨꯛ ꯃꯦꯠꯂꯣꯅꯥ꯫ ꯐꯪꯒꯅꯤ ꯍꯣꯏ ꯑꯄꯨꯏꯊꯥ ꯗꯨꯀꯥꯟ ꯈꯣꯏꯗ ꯂꯩꯒꯅꯤ꯫
ꯎꯝ ꯃꯥꯃꯤꯕꯨ ꯀꯔꯤ ꯑꯀꯪꯁ ꯁꯦꯝꯕꯤꯌꯣ ꯍꯥꯏꯔꯒ ꯁꯦꯝꯕꯤꯗ꯭ꯔꯦ꯫
ꯃꯃꯤꯗꯁꯨ ꯍꯥꯏꯕꯤꯈ꯭ꯔꯁꯤꯔꯥ ꯈꯪꯗꯦ ꯁꯤ꯫ ꯑꯁꯤꯒꯤ ꯃꯔꯝꯁꯦ꯫ ꯎꯝ꯫
ꯁꯦꯝꯕꯤ ꯀ꯭ꯔꫭ ꯃꯥꯒꯤ ꯃꯥꯒꯤ ꯃꯔꯨꯞ ꯌꯥꯝ ꯍꯪꯒꯅꯤ꯫
ꯑꯗꯨ ꯑꫭ ꯑꯗꯨ ꯍꯥꯏꯔꯁꯨ ꯕꯤꯖꯤ ꯑꯣꯏꯃꯟꯗꯅ ꯍꯣꯏ ꯐꯥꯎ ꯀꯣꯜ ꯇꯧꯕ ꯐꯪꯉꯣꯏꯗ꯫
ꯃꯥꯗꯤ ꯉꯔꯥꯡꯗ ꯑꯩꯅ ꯅꯪꯁꯦ ꯄꯤꯊꯣꯛꯑꯒ ꯌꯥꯝ ꯈꯦꯠꯅꯩ ꯀꯣꯅ ꯍꯥꯏꯈꯔꯝ ꯐꯣꯟ ꯃꯥ ꯑꯩ ꯄꯤꯊꯣꯛꯑꯗꯤ ꯊꯕꯥꯛ ꯂꯩꯇꯦꯅ ꯍꯥꯏ
ꯃꯔꯥꯡ ꯃꯔꯥꯛꯇꯄꯣꯛꯢ ꯅꯪꯉꯣꯟꯗꯗꯤ ꯀꯣꯜ ꯇꯧꯔꯛꯄ꯭ꯔꯥ
ꯎꯝ
ꯎꯝ
ꯃꯥꯉꯣꯟꯗꯗꯤ ꯇꯧꯗꯕꯗꯣ ꯑꯩꯁꯨ ꯃꯉꯣꯟꯗꯤ ꯇꯥꯎꯗꯦꯗꯨ ꯍꯧꯖꯤꯛꯀꯥꯟ ꯅꯍꯥꯟꯁꯨ ꯑꯃꯨꯛꯀ ꯃꯔꯥꯛꯇꯤ ꯍꯣꯁꯇꯦꯜꯗ ꯃꯇꯝꯗꯤ ꯇꯧꯔꯛꯑꯦ
ꯗꯤꯝ ꯈꯣꯏꯗ ꯌꯨꯝ ꯆꯠꯄ ꯃꯥꯜꯂꯦꯀꯣ ꯑꯩꯗꯤ ꯈꯪꯗꯕ ꯃꯥꯒꯤ ꯏꯁꯇꯦꯇꯥꯁꯇꯅ ꯎꯨꯕ
ꯑꯝ ꯗꯤꯝꯕꯨ ꯀꯔꯤ ꯑꯇꯣ ꯑꯀꯪꯕ ꯃꯥꯏꯗ ꯎꯝ ꯁꯦꯝꯕꯤꯈ꯭ꯔꯣꯅ ꯍꯥꯏꯌꯦꯈ꯭ꯔꯦ ꯃꯤꯅ ꯁꯥꯡꯗꯦ ꯍꯥꯏꯌꯦꯡ ꯃꯇꯝ
ꯗꯤꯝꯗꯁꯨ ꯍꯥꯏꯕ ꯌꯥꯢꯌꯦꯅ
ꯊꯤꯡ ꯂꯩꯇ꯭ꯔꯦ ꯍꯥꯏꯌꯦ ꯇꯃꯦꯡꯂꯣꯡꯗ ꯑꯗꯨꯒꯤ
ꯑꯣ
ꯗꯤꯝꯕꯨ
ꯗꯤꯡꯕꯨ ꯁꯦꯝꯍꯥꯜꯂꯣ
ꯎꯝ ꯑ ꯅ ꯀꯔꯤ ꯑꯣ
ꯑꯄꯤꯜ ꯍꯖꯦꯡ ꯈꯣꯏꯗꯁꯨ ꯍꯥꯏꯕ ꯌꯥꯕꯅꯦ ꯃꯣꯏꯗꯤ ꯅꯨꯡꯇꯤꯒꯤ ꯑꯗꯨꯝ ꯃꯥꯏ ꯇꯧꯋꯦꯅ ꯑꯗꯨꯒꯤ
ꯎꯝ ꯇꯃꯦꯡꯂꯣꯡꯕꯗꯤ ꯊꯤꯝꯁꯨ ꯂꯩꯇꯔꯦ ꯍꯥꯢꯑꯦ
ꯍꯟꯗꯛꯅ ꯂꯩꯇ꯭ꯔꯦꯅ ꯍꯥꯏꯕꯅꯦ ꯑꯩꯈꯣꯏꯒꯤ ꯊꯤꯡꯗꯣ
ꯎꯝ
ꯑꯄꯥꯎ ꯂꯩꯗꯕꯅꯤꯅ ꯃꯩꯐꯨꯁꯨ ꯄꯥꯛ ꯁꯦꯝꯗꯦ ꯑꯩꯈꯣꯏꯗꯣ
ꯎꯝ
ꯑꯄꯤꯊꯣꯏꯒ ꯗꯤꯡꯒ ꯍꯥꯏꯌꯣ ꯍꯟꯗꯛꯇꯤ ꯄꯥꯛ ꯀꯣꯜ ꯇꯧꯗꯦꯗ ꯑꯩ
ꯑꯣꯁꯤꯅ ꯄꯩꯁꯥ ꯄꯤꯕ꯭ꯔꯣ ꯅꯪꯒꯤ
ꯄꯤꯗꯦ ꯅꯪꯒꯤꯗꯤ ꯄꯤꯕ꯭ꯔꯣ
ꯎꯝ ꯍꯧꯖꯤꯛꯀꯥꯟꯗꯤ ꯍꯣꯏ ꯄꯤꯗꯕ ꯀꯨꯏꯗ ꯀꯥꯎꯒꯔꯥꯃꯥꯜꯂꯦ
ꯇꯥꯜꯂꯦꯗ
ꯄꯥꯗꯤ ꯄꯩꯁꯥꯒꯥꯏꯅ ꯂꯤꯛꯄꯅꯤꯗ
ꯇꯤꯖꯤꯄꯨꯅ ꯑꯗꯨꯝ ꯃꯔꯛ ꯃꯔꯛꯇ ꯑꯩꯒꯤꯗꯤ ꯔꯦꯟꯒꯤ ꯑꯗꯨꯝ ꯄꯤꯌꯦꯅ
ꯎꯝ ꯄꯩꯁꯥꯁꯨ ꯂꯩꯗꯕ ꯀꯨꯏꯔꯤꯗ ꯆꯨ ꯂꯩꯕꯅꯤꯅ ꯂꯣꯏꯅꯃꯛ ꯊꯣꯛꯈ꯭ꯔ ꯂꯩꯔꯦ
ꯃꯣꯏꯁꯨ ꯂꯩꯔꯝꯃꯣꯏ ꯗꯨꯀꯥꯟ ꯐꯥꯝꯗꯦꯅ ꯑꯃꯨꯛ
ꯎꯝ ꯄꯩꯁꯥ ꯂꯩꯇ꯭ꯔꯦ ꯃꯣꯏꯁꯨ
ꯁꯤ ꯂꯥꯛꯄꯒꯥꯟꯗ ꯃꯔꯛ ꯃꯔꯛ ꯅꯤꯌꯣ ꯍꯥꯢꯕꯅꯦ
ꯑꯁ ꯃꯗꯤ ꯌꯥꯔꯣꯏꯗ
ꯇꯐ ꯃꯤꯅꯤꯠ ꯇꯥꯡ ꯇ ꯃ ꯊꯥꯗ ꯃ ꯇꯝꯗ
ꯀꯅꯥ ꯀꯅꯥ ꯂꯩꯕ꯭ꯔꯣ
ꯖꯦꯡꯒ ꯗꯤꯌꯨ ꯂꯥꯛꯔꯒ ꯆꯥꯛ ꯆꯥꯔꯒ ꯂꯩꯑꯦ ꯁꯤꯡꯖꯨꯒ ꯎꯝ
ꯁꯣ ꯀꯜꯂꯨꯑꯣ ꯈꯣꯏꯗꯤ ꯂꯩꯇꯕ꯭ꯔꯣ
ꯀ꯭ꯂꯥꯁ ꯆꯠꯈ꯭ꯔꯦ ꯃꯥꯗꯤ
ꯑꯣ
ꯃꯣꯏ ꯃꯥꯗꯣ ꯇꯨꯏꯁꯗꯦꯒ ꯐ꯭ꯔꯥꯏꯗꯦꯒ ꯃꯥꯒꯤ ꯀ꯭ꯂꯥꯁ ꯂꯥꯏꯕ ꯑꯗꯨꯒꯤ
ꯑꯣ
ꯗꯦꯟꯖꯤ ꯅꯍꯣꯏꯗꯁꯨ ꯀꯣꯜ ꯇꯧꯕ ꯌꯥꯏꯌꯦ ꯀꯜꯂꯨꯗꯁꯨ ꯀꯣꯜ ꯇꯧꯕ ꯌꯥꯏꯌꯦ ꯅꯪꯁꯨ
ꯐꯣꯟ ꯅꯝꯕꯔ ꯂꯥꯏꯇꯌꯦ
ꯊꯥꯕꯤꯔꯛꯀꯦ
ꯅꯣꯏꯗꯤ ꯀꯣꯜ ꯇꯧꯕ ꯌꯥꯗꯔ꯭ꯤꯗꯣ ꯀꯔꯤꯒꯤꯔꯥ
ꯑꯁ ꯑꯁꯤꯒꯤ ꯑꯗꯨꯒꯤ ꯃꯔꯝꯗꯣ ꯁꯤꯗ ꯂꯤꯅꯤꯡꯗꯦꯗ ꯑꯩꯗꯤ
ꯎꯝ
ꯅꯪ ꯒ꯭ꯔꯨꯞ ꯌꯥꯎꯗ꯭ꯔꯣ
ꯌꯥꯎꯋꯦ
ꯒ꯭ꯔꯨꯞꯇ ꯐ꯭ꯔꯤ ꯑꯣꯏꯔꯗꯤ ꯀꯣꯜ ꯇꯧꯁꯦꯅ ꯃꯤ ꯑꯗꯨꯝ ꯃꯔꯛ ꯃꯔꯛꯇ ꯍꯥꯏꯕꯅꯦ ꯇꯧ ꯇꯧꯕꯤꯌꯣ ꯍꯥꯏꯌꯣ ꯅꯪꯁꯨ ꯅꯪꯁꯨ ꯇꯥꯎꯕ ꯌꯥꯏꯌꯦ ꯎꯝ
ꯅꯣꯏꯁꯨ ꯈꯪꯗꯕ ꯃꯤꯕꯨ ꯇꯕ꯭ꯔꯣ ꯑꯗꯨꯗꯤ
ꯍꯣꯏ ꯑꯩꯉꯣꯟꯗ ꯅꯨꯄꯥ ꯑꯃ ꯀꯣꯜ ꯇꯧꯔꯛꯄꯅꯦ ꯑꯗꯣ ꯃꯥꯒꯤ ꯏꯟꯇꯔꯅꯦꯠꯇꯣ ꯌꯥꯗꯕ
ꯑꯣ
ꯑꯗꯨꯒꯤ ꯐꯖꯥꯅ ꯇꯥꯗꯦ ꯃꯥꯟ ꯍꯥꯏꯕꯗꯣ
ꯎꯝ ꯀꯅꯥ ꯀꯅꯥ ꯁꯥꯅꯕ꯭ꯔꯣ ꯁꯤ ꯑꯦ ꯋꯥꯔꯤ ꯁꯅꯥꯕ ꯌꯥꯗꯔꯦ ꯑꯩꯈꯣꯏꯗꯤ ꯀꯥꯎꯔꯦ
ꯃꯤ ꯌꯥꯕꯅꯦꯗ
ꯅꯪꯗꯤ ꯇꯤꯆꯔ ꯇ꯭ꯔꯦꯅꯤꯡꯁꯦ ꯀꯩꯗꯧꯉꯥꯏ ꯂꯣꯏꯒꯦꯔꯣ
ꯑꯣꯛꯇꯣꯕꯔꯗ
ꯏ
ꯊꯥ ꯃꯉꯥꯕꯨ ꯁꯨꯔꯗꯤ ꯌꯥꯔꯦ ꯍꯥꯏꯌꯦ ꯅꯦꯛꯁ ꯏꯌꯥꯔꯗꯤ ꯑꯩꯁꯨ ꯄꯥꯏꯈ꯭ꯔꯒꯦ ꯑꯥ ꯑꯦꯔꯣꯄ꯭ꯂꯦꯟꯗ ꯄꯥꯏꯔꯒ ꯆꯠꯈ꯭ꯔꯒꯦ ꯍꯥꯏꯕꯅꯤꯗ ꯑꯩꯈꯣꯏꯁꯨ
ꯗꯤꯌꯨꯁꯨ ꯆꯠꯀꯦꯔꯣ
ꯆꯠꯀꯦ ꯍꯥꯏꯌꯦ ꯍꯣꯏ
ꯑꯗꯥꯏ ꯆꯇꯧꯅꯣ ꯗꯦꯜꯂꯤ ꯆꯠꯀꯦꯔꯣ
ꯗꯦꯜꯂꯤꯗꯤ ꯂꯩꯅꯤꯡꯗꯦ ꯁꯥꯕ ꯐꯝꯗꯩ ꯈꯣꯏꯗꯤ ꯂꯥꯏꯕ ꯍꯩꯇꯦ ꯀꯦꯔꯦꯂꯥꯒꯨꯝꯕꯗ ꯆꯪꯈ꯭ꯔꯅꯤ
ꯆꯦꯅꯥꯏ ꯗ ꯆꯠꯂꯣꯅꯥ
ꯀꯦꯔꯦꯂꯥꯗ ꯅꯨꯡꯉꯥꯏꯌꯦ ꯍꯥꯏꯌꯦ ꯋꯦꯗꯔꯁꯨ
ꯄꯩꯁꯥ ꯌꯝꯌꯝ ꯇꯥꯜꯂꯨ ꯑꯩꯁꯨ ꯁꯥꯃꯔ ꯕꯔꯦꯛ ꯀꯣꯏꯕꯥ ꯂꯥꯛꯀꯦ ꯅꯦꯛꯁ ꯏꯌꯥꯔꯗꯤ ꯑꯣ ꯁꯤꯣ ꯀꯦꯣ
ꯑꯁꯤꯒꯤ ꯆꯍꯤ ꯑꯣ ꯍꯟꯗꯛ ꯆꯍꯤ ꯌꯥꯝꯅ ꯂꯣꯏꯅꯤꯡꯈ꯭ꯔꯕꯅꯦ ꯑꯩꯈꯣꯏꯁꯨ ꯏꯀꯥꯏꯁꯨ ꯏꯀꯥꯏꯌꯦ ꯄꯩꯁꯥꯁꯨ ꯅꯤꯡꯗꯦ ꯃꯃꯤꯗꯣ ꯅꯍꯥꯟ ꯑꯩ ꯑꯦꯝ ꯕꯤ ꯁꯤꯒꯤ ꯏꯟꯇꯔꯚꯤꯌꯨꯗ ꯆꯠꯇꯦꯅ ꯌꯥꯝ ꯁꯥꯎꯔꯒ ꯂꯥꯏꯕꯅꯦ ꯀꯥꯞꯅꯤꯡꯕꯅꯤꯗ ꯑꯩꯗꯤ ꯑꯗꯨꯒꯨꯝꯕ ꯊꯕꯤ ꯑꯩ ꯇꯧꯁꯨ ꯇꯧꯅꯤꯡꯗꯦ ꯃꯣꯏꯗꯗꯤ ꯍꯥꯏꯁꯨ ꯍꯥꯏꯗꯝꯅꯤꯗ ꯑꯩꯁꯨ ꯇꯧꯅꯤꯡꯗꯦꯅꯗꯤ ꯍꯥꯏ ꯗꯦ ꯀꯔꯤꯔꯥ ꯑꯦꯝꯕꯤ ꯁꯤꯒꯤ ꯒꯦꯁ ꯍꯥꯎꯁꯀꯤ ꯀꯔꯤꯅꯣ ꯑꯃ ꯚꯦꯀꯦꯟꯁꯤ ꯊꯣꯛꯄ ꯖꯤꯖꯤ ꯀꯨꯏꯅ ꯇ꯭ꯔꯥꯏ ꯇꯧꯑꯣ ꯅꯪꯁꯨꯨꯅ ꯊꯥꯔꯛꯄ ꯑꯦꯖ ꯂꯤꯃꯤꯠꯇꯣ ꯇ꯭ꯋꯦꯟꯇꯤ ꯐꯥꯏꯚꯗꯒꯤ ꯍꯥꯎꯔꯒ ꯀꯔꯤ ꯇ꯭ꯋꯦꯟꯇꯤ ꯇ꯭ꯋꯦꯟꯇꯤ ꯑꯩꯠꯇ꯭ꯔꯥ ꯇ꯭ꯋꯦꯟꯇꯤ ꯐꯥꯏꯚ ꯔꯥ ꯃꯣꯏ ꯄꯤꯕꯗꯣ ꯎꯝ
ꯎꯝ
ꯎꯝ ꯚꯦꯀꯦꯟꯁꯤ ꯑꯃ ꯊꯣꯛꯄ ꯁꯦꯂꯔꯤꯗꯤ ꯇ꯭ꯋꯦꯟꯇꯤ ꯀ꯭ꯂꯥꯁꯇꯒꯤ ꯍꯥꯎꯒꯅꯤ ꯍꯥꯏꯌꯦ ꯑꯗꯣ ꯀꯅꯥꯅ ꯆꯥꯔꯆꯇ ꯂꯥꯏꯅꯤꯡꯒꯅꯤ ꯁꯪꯉꯣꯏ ꯃꯄꯥꯟꯁꯨ ꯊꯣꯛꯄ ꯐꯪꯉꯣꯏ ꯊꯝꯄꯥꯛꯀꯤ ꯌꯥꯝ ꯆꯤꯜꯂꯦ ꯍꯥꯏꯌꯦꯦ ꯑꯗꯨꯗ ꯂꯩꯔꯗꯤ ꯎꯝꯝ
ꯎ
ꯑꯩ ꯁꯟꯗꯦꯒꯤ ꯀ꯭ꯂꯥꯁꯇ ꯆꯠꯄ ꯐꯪꯉꯣꯏ ꯑꯗꯨꯒꯤ ꯁꯥꯎꯔꯒ ꯂꯥꯏꯛ ꯅꯦꯅ ꯑꯄꯥꯅ ꯑꯃꯨꯛ ꯀꯣꯜ ꯇꯧꯔ ꯅꯃ ꯅꯉꯣꯟꯗ ꯀꯔꯤꯒꯤ ꯁꯥꯎꯕ꯭ꯔꯥꯅ ꯍꯥꯏꯌꯦ ꯍꯑꯋꯥꯟ ꯅꯥ ꯂꯤꯕ ꯃꯥꯜꯂꯦ ꯑꯁꯤꯒꯤ ꯋꯥꯔꯤꯁꯦ
ꯑꯣ
ꯑꯩꯁꯨ ꯋꯥ ꯍꯥꯏꯗꯤ ꯍꯥꯏꯗꯕꯅꯦ ꯑꯗꯨ ꯅꯨꯃꯤꯠꯇꯣ ꯑꯗꯨꯒꯨꯝꯕ ꯊꯕꯥꯛꯇ ꯇꯧꯔꯒ ꯎꯝ
ꯅꯍꯥꯟ ꯑꯩꯅ ꯁꯇꯔꯗꯦꯗ ꯀꯣꯜ ꯇꯧꯕꯗꯣ ꯃꯥꯗꯤ ꯑꯩ ꯄꯩꯁꯥ ꯅꯤꯡꯅꯤꯉꯤꯅꯤꯉꯥꯏ ꯃꯥꯜꯂꯦꯅꯀꯣꯗꯥꯥꯎ ꯐꯅꯤ ꯃꯥꯜꯅꯤ ꯅꯨꯡꯉꯥꯏꯔꯒ ꯂꯩꯕ꯭ꯔꯣ ꯍꯥꯏꯔ ꯑꯩꯥꯏ ꯄꯩꯁꯥ ꯂꯩꯥꯏꯇꯦ ꯍꯥꯏꯌꯦ ꯑꯩꯗꯤ ꯆꯨꯝꯅ ꯀꯔꯤ ꯀꯔꯤ ꯇꯧꯔꯒ ꯂꯩꯕ꯭ꯔꯅ ꯀꯣꯜ ꯇꯧꯅꯤ ꯀꯣꯜ ꯇꯧꯔꯁꯨ ꯊꯝꯅꯤꯡꯉꯥꯏ ꯉꯇ ꯇꯧꯅꯤ ꯑꯩ ꯁꯥꯎꯅꯤꯡꯈꯤ ꯃꯦꯁꯦꯁ ꯊꯥꯔꯁꯤꯔꯍꯟꯅꯤ ꯅꯪꯗꯤ ꯀꯣꯜꯁꯨ ꯇꯥꯎꯕ ꯁꯪꯗꯕꯅꯤꯅ ꯃꯦꯁꯦꯖꯇ ꯑꯣꯏꯅ ꯊꯥꯔꯀꯦ ꯑꯩ ꯃꯟꯗꯦꯗ ꯆꯠꯂꯒꯦꯅ ꯉꯔꯥꯡꯁꯨ ꯀꯣꯜ ꯇꯧꯔꯒ ꯊꯝꯃ
ꯇꯥꯗ꯭ꯔꯣ
ꯉꯔꯥꯡꯁꯨ ꯀꯣꯜ ꯇꯧꯔꯒ ꯊꯝꯅꯤꯉꯥꯏ ꯉꯥꯛꯇ ꯇꯧꯔꯒ ꯐꯣꯟꯒ ꯃꯦꯁꯦꯖꯄꯨ ꯄꯥꯔꯒ ꯋꯥꯔꯦ ꯍꯥꯏꯌꯦ ꯗꯨꯅ ꯗꯨꯝ ꯊꯝꯈ꯭ꯔꯦ
ꯑ
ꯉꯥꯛꯇꯤ ꯉꯥꯛꯑꯦ ꯄꯤꯊꯣꯛꯑꯦ ꯑꯩꯈꯣꯏꯒ ꯍꯥꯏ
ꯐꯖꯅ ꯂꯥꯛꯇꯦ ꯍꯥꯏꯌꯦ ꯒ꯭ꯌꯥꯟ ꯇꯥꯗꯦ ꯑꯩꯈꯣꯏꯁꯨ ꯑꯗꯨꯒꯤꯅꯤ ꯇꯃꯦꯡꯂꯣꯡꯗ ꯕꯤꯖꯅꯦꯁ ꯇꯥꯎꯕ ꯌꯥꯗꯦ ꯑꯁ ꯅꯣꯏ ꯑꯅꯤ ꯁꯤꯡꯖꯨ ꯆꯥꯗꯦꯍꯦ
ꯍꯪꯗ꯭ꯔꯦꯗ ꯃꯥꯊꯥ ꯁꯥꯔꯦ ꯁꯣꯏ ꯁꯥꯔꯗꯣ ꯑꯃꯨꯛꯀ ꯆꯠꯀꯦꯔꯀꯣ
ꯗꯦꯠ ꯑꯦꯠꯇ ꯄꯣꯁꯄꯣꯟ ꯇꯧꯈ꯭ꯔꯦ ꯍꯥꯏꯌꯦ ꯇꯃꯦꯡꯂꯣꯡꯒꯤꯗꯤ ꯋꯦꯗꯔ ꯌꯥꯗꯕꯒꯤ ꯄꯥꯏꯕ ꯌꯥꯗꯦ ꯍꯥꯏ
ꯗꯦꯂꯤ ꯅꯠꯇꯦ ꯆꯦꯅꯥꯏ ꯀꯩꯗꯧꯉꯩ ꯆꯦꯠꯀꯔꯀꯣ ꯍꯥꯏꯕꯅꯤ
ꯆꯦꯟꯅꯥꯏꯗꯤ ꯌꯥꯎꯔꯣꯏ ꯏꯝꯐꯥꯜꯗ ꯂꯩꯒꯅꯤ ꯍꯥꯏꯌꯦ ꯃꯆꯦꯈꯣꯏꯗ ꯁꯤꯜ ꯎꯝ ꯀ꯭ꯋꯥꯇꯥꯔꯗ ꯂꯣ ꯄꯥꯎꯁꯤꯡꯅꯁꯨ ꯑꯃꯨꯛ ꯂꯥꯛꯀꯅꯤ ꯍꯥꯏꯌꯦ ꯊꯥ ꯑꯅꯤ ꯍꯦꯜꯂꯒ ꯂꯥꯛꯀꯅꯤ ꯍꯥꯏꯌꯦ ꯑꯉꯥꯡ ꯀꯣꯛꯄ ꯃꯇꯝꯗ
ꯎꯝ ꯂꯨꯕꯅꯦ ꯂꯣꯏꯔꯦ ꯍꯥꯏꯕ ꯄꯥꯎꯁꯨ ꯇꯥꯏꯌꯦ ꯃꯥ
ꯇꯨ ꯎꯋꯦꯅ ꯃꯥꯅ ꯊꯥꯔꯛꯄꯗꯣ ꯑꯈꯣꯏ ꯐꯦꯃꯤꯂꯤ ꯒ꯭ꯔꯨꯞꯇ ꯚꯤꯗꯤꯑꯣ ꯊꯥꯔꯛꯄꯗꯣ
ꯎꯝ ꯒꯣꯅ ꯊꯣꯏꯗꯣ ꯁꯣꯏ ꯈꯔ ꯆꯥꯅꯤꯡꯉꯤ ꯍꯥꯏꯕꯒꯤ ꯑꯃꯥ ꯆꯥꯔꯒ ꯆꯥꯅꯤꯡꯈꯤ ꯍꯥꯏꯕ ꯌꯥꯔꯦ ꯀ ꯍꯥꯏ ꯍꯥꯏꯕꯅꯤ
ꯀꯔꯤ ꯍꯥꯏꯕ꯭ꯔꯥ
ꯀꯣꯟꯆꯨꯁ ꯂꯔꯀꯥꯅꯤ ꯐꯗꯤ ꯒꯣꯟꯊꯣꯏꯗꯣ ꯆꯥꯅꯤꯡꯉꯦꯅꯁꯨ ꯁꯥꯔꯅ ꯍꯥꯏꯕ ꯃꯥꯜꯂꯦ
ꯎꯝ
ꯑꯗꯨꯒꯤ ꯄꯨꯔꯛꯑꯦ ꯍꯥꯏꯌꯦ ꯑꯗꯨꯁꯨ ꯑꯃ ꯈꯛꯇ ꯑꯗꯨꯒ ꯁꯥꯔꯅ ꯄꯦꯟꯗ꯭ꯔꯤꯌꯦ ꯆꯥꯅꯤꯡꯈꯤꯌꯦ ꯍꯥꯏꯔꯒ ꯌꯥꯔꯦ ꯆꯥꯃꯟꯈ꯭ꯔꯦꯅ ꯍꯥꯏ ꯍꯥꯏꯌꯦ
ꯂꯦꯛꯄꯁꯤꯅ ꯈꯪꯗꯦ
ꯂꯣꯇꯦ ꯅꯪꯒ ꯄꯥꯎꯗ ꯇꯥꯒ ꯇꯥꯎꯕ ꯊꯕꯛꯀ ꯃꯥꯒ ꯇꯥꯎꯕ ꯊꯕꯛꯇꯤ ꯉꯥ ꯑꯦ ꯂꯣꯇꯦ ꯅꯪꯕꯨꯇꯤ ꯄꯥꯎꯗ ꯇꯥꯟꯅ ꯆꯟꯅꯤꯡꯕ ꯎꯝ
ꯁꯤ ꯅꯥ